ꯕꯔꯗꯔ ꯇꯥꯕ꯭ꯔꯣ
ꯑꯥ ꯇꯥꯏ ꯇꯥꯏ ꯇꯥꯏ
ꯑꯣ ꯑꯣ ꯑꯁ ꯕ꯭ꯔꯦꯛ ꯆꯥꯗ꯭ꯣꯏꯗ ꯕ꯭ꯔꯦꯛꯐꯥꯁꯐꯥꯎꯛ ꯆꯥꯗ꯭ꯔꯦ ꯑꯩ ꯏꯁꯀꯤꯞ ꯇꯧꯊꯣꯛꯑꯣ ꯕ꯭ꯔꯦꯛꯐꯥꯁ
ꯀꯩꯒꯤꯅꯣꯅꯦ ꯕ꯭ꯔꯦꯛꯐꯥꯁ ꯑꯁꯀꯤꯠ ꯇꯧꯔꯤꯁꯦ
ꯆꯔꯥ ꯈꯔ ꯍꯦꯟꯗꯣꯛꯀꯦ ꯇꯧꯕꯅ ꯁꯨꯝ ꯆꯥꯔꯦ ꯇꯜꯂꯦꯅ
ꯍꯦꯁ
ꯋꯥꯏꯌꯦꯕ ꯅꯨꯡꯇꯤꯒꯤ ꯆꯥꯁꯤꯜꯂꯛꯑꯗꯤ
ꯅꯣꯏꯗꯤ ꯀꯩꯅꯣ ꯕ꯭ꯔꯦꯛꯐꯥꯁ ꯉꯟ ꯉꯟꯅꯀ ꯆꯥꯛ ꯆ ꯊꯦꯛꯕ ꯅꯠꯇ꯭ꯔꯣ ꯅꯣꯏꯗꯤ
ꯎꯝ ꯆꯠ ꯊꯦꯅꯤ ꯕ꯭ꯔꯦꯛꯐꯥꯁꯠ ꯈꯔ ꯈꯔ ꯆꯥꯕꯒꯤ
ꯄꯨꯡ ꯑꯃ ꯑꯅꯤ ꯑꯗꯨꯋꯥꯏ ꯆꯥꯕ ꯅꯠꯇ꯭ꯔꯣ ꯅꯣꯏꯒꯤ
ꯑꯗꯨꯗꯤ ꯑꯗꯨꯗꯤ ꯆꯥꯗꯦ ꯏꯂꯚꯦꯟ ꯇꯨꯌꯦꯜꯞ ꯁ꯭ꯋꯥꯏ ꯆꯥꯏ
ꯑꯣ
ꯕꯤꯐꯣꯔ ꯇꯨꯌꯦꯜꯞꯇ ꯆꯥꯏ
ꯑ
ꯑꯗꯣ ꯑꯩꯒꯤ ꯉꯁꯤꯁꯦ ꯇꯜꯂꯕ ꯆꯥꯕꯗꯣ
ꯑꯥ
ꯑꯗꯒꯤ ꯅꯣꯡ ꯇꯟꯕ ꯌꯥꯏꯗꯅ
ꯌꯥꯏ ꯌꯥꯏ ꯀꯩꯝꯇ ꯀꯥꯏꯗꯦ ꯃꯤ ꯅꯨꯃꯤꯠ ꯑꯅꯤ ꯑꯍꯨꯝꯐꯥꯎ ꯐꯥꯁꯇꯤꯡ ꯇꯧꯅꯔꯒ
ꯑꯥꯎ
ꯇꯧꯕꯁꯨ ꯌꯥꯎꯕꯅꯦ ꯋꯦꯠꯀꯠ ꯇꯧꯕ ꯃꯇꯝꯗ
ꯑꯦ ꯑꯗꯨꯗꯤ ꯉꯝꯃꯔꯣꯏ ꯑꯩ ꯑꯩ ꯉꯥꯏꯍꯥꯛ ꯂꯩꯔꯒ ꯆꯥꯅꯕꯅꯦ ꯑꯍꯥꯎꯕ ꯑꯃ ꯆꯥꯒꯦꯗꯧꯕ ꯈꯔ ꯌꯥꯝ ꯆꯪꯅꯕ ꯑꯍꯥꯎꯕꯗꯣ ꯈꯔ ꯌꯥꯝ ꯆꯪꯅꯕ ꯆꯥꯔ ꯍꯦꯟꯗꯣꯛꯄꯅꯤꯗ
ꯎꯝ ꯅꯨꯡꯉꯥꯏꯕꯅꯤ ꯑꯗꯣ ꯀꯩ ꯀꯩ ꯀꯩ ꯃꯊꯦꯜ ꯇꯧꯒꯦ ꯍꯥꯏꯅꯣ
ꯉꯁꯤꯁꯦ ꯅꯣꯡꯒ ꯇꯥꯕꯁꯤꯗ ꯑꯣꯛ ꯑꯃ ꯐꯨꯠꯆꯟꯁꯤꯔꯅ ꯇꯧꯕꯅꯦ
ꯑꯁ ꯍꯣꯛꯁꯥꯅꯤꯅꯦ ꯑꯗꯨꯗꯤ
ꯑ ꯑꯗꯨꯃ ꯐꯨꯠꯆꯜꯂꯒ ꯈꯔ ꯑ ꯉꯁꯥꯏ ꯆꯔ ꯍꯦꯟꯗꯣꯛꯈꯤꯕꯁꯦ ꯑꯃꯨ ꯂꯧꯈꯠꯀꯦ ꯇꯧꯕ ꯐꯖꯅ
ꯎꯝ ꯅꯣꯏ ꯑꯣꯨ ꯁꯥꯗꯣ ꯀꯃꯥꯏꯅ ꯊꯣꯡꯒꯦ ꯅꯣꯏꯗꯤ
ꯍꯣꯏ ꯐꯨꯠꯂꯒ ꯊꯣꯡꯉꯦ ꯐꯨꯠꯂ ꯊꯣꯡꯕꯁꯨ ꯌꯥꯎꯋꯤ ꯊꯥꯎ ꯉꯔꯒꯁꯨ ꯊꯣꯡꯉꯦ ꯑꯗꯣ ꯉꯁꯤꯗꯤ ꯐꯨꯠꯂꯒ ꯊꯣꯡꯉꯛꯑꯒꯦ
ꯎꯝ ꯑꯗꯨꯅ ꯐꯩꯗ ꯐꯨꯠꯂꯒ ꯊꯣꯡꯉꯒ
ꯄ꯭ꯔꯦꯁꯔ ꯀꯨꯀꯔ ꯄ꯭ꯔꯦꯁꯔ ꯀꯨꯀꯔꯗ ꯆꯠꯂ ꯀꯥꯝꯊꯣꯛꯑꯕꯁꯦ
ꯑꯣꯛꯁꯥꯗꯤ ꯈ꯭ꯋꯥꯏꯗꯒꯤ ꯄꯥꯝꯖꯕꯗꯤ ꯔꯤꯞꯁ ꯃꯄꯥꯠꯇꯣ
ꯑꯥ ꯑꯗꯨ ꯍꯥꯎ
ꯑꯗꯨꯒ ꯃꯈꯣꯡꯒꯤ ꯕꯦꯛ ꯂꯦꯛꯇꯣ ꯑꯦ ꯐ꯭ꯔꯟ ꯂꯦꯛ ꯍꯥꯏꯁꯤꯔꯥ ꯑꯗꯨ ꯑꯗꯨ ꯍꯥꯎ ꯍꯥꯎꯋꯤ ꯐꯦꯠꯇꯤ ꯆꯥꯅꯤꯡꯗꯦ ꯑꯩ ꯑꯩꯗꯤ
ꯑꯩꯁꯨ ꯐꯦꯠꯁꯨ ꯀꯌꯥ ꯆꯥꯅꯤꯡꯩ ꯑꯩ ꯃꯁꯜ ꯄꯥꯝꯃꯦ ꯑꯩꯁꯨꯦ ꯑꯗꯣ ꯐꯦꯠꯇꯣ ꯑꯃꯇꯪꯒꯨꯝꯕ ꯆꯥꯅꯤꯡꯉꯦ ꯑꯃ ꯄꯤꯁ ꯑꯃ ꯑꯣꯔ ꯑꯅꯤ
ꯃꯥꯟꯅꯩꯅꯦ ꯏꯕꯥꯅꯤꯖꯦ ꯑꯩꯁꯨ ꯐꯦꯠ ꯆꯥ ꯌꯥꯝ ꯆꯥꯗꯕ ꯃꯤꯅꯦꯕ ꯅꯪꯁꯨ
ꯃꯁꯜ ꯄꯥꯝꯃꯦ ꯑꯗꯨꯏ ꯕ꯭ꯔꯗꯔꯁꯨ ꯃꯌꯥꯡ ꯀꯪꯉꯝꯒꯅꯤ ꯑꯗꯨꯗꯤ
ꯑꯩꯗꯤ ꯑꯩ ꯏꯁꯥꯛ ꯀꯥꯡꯗꯦꯗ ꯑꯩꯗꯤ ꯑꯗꯨꯝ ꯑꯗꯨꯝ ꯖꯤꯝ ꯁꯥꯟꯅꯥꯅꯕꯅꯤꯅꯀꯣ
ꯑꯥꯎ
ꯑꯗꯨꯝ ꯊꯤꯛꯇꯤ ꯈꯗꯤꯝ ꯑꯣꯏꯗꯤ ꯑꯣꯏꯌꯦ
ꯑꯣ ꯑꯗꯨꯗꯤ ꯖꯤꯝ ꯁꯥꯟꯅꯕꯒꯤꯅꯤ ꯃꯁꯜ ꯆꯥꯅꯤꯡꯉꯤꯗꯨ
ꯑꯩ ꯊꯥꯏꯅꯤꯁꯨ ꯐꯦꯠꯁꯦ ꯌꯥꯝ ꯆꯥꯅꯤꯡꯕ ꯑꯃ ꯑꯅꯤꯒꯨꯝꯕ ꯆꯥꯔꯗꯤ ꯑꯗꯨꯝ ꯀꯩ ꯀꯩ ꯍꯥꯏꯁꯤꯔꯦ ꯑ ꯃꯩꯇꯩꯂꯣꯟꯗ ꯃꯩ ꯀꯃꯥꯏ ꯍꯥꯏꯁꯤꯔꯥ ꯑꯗꯨꯝ ꯐꯥꯎꯗꯕꯗꯣ ꯑꯃꯨꯛ ꯆꯥꯅꯤꯡꯕꯗꯣ
ꯎꯝ ꯑꯥꯎ
ꯑꯗꯨꯃꯥꯏꯅ ꯑꯥꯏ ꯐ꯭ꯂꯦꯁꯇ ꯑꯗꯨꯝ ꯆꯠꯂꯦ ꯑꯩꯗꯤ
ꯑꯗꯣ ꯏꯃꯥꯟꯅꯕꯒꯨꯝꯕ ꯈꯔ ꯈꯔ ꯅꯣꯏꯕꯁꯦ ꯃꯣꯏꯗꯤ ꯐꯦꯠ ꯆꯥꯅꯤꯡꯉꯦꯕ ꯃꯣꯏꯗꯤ ꯑꯃꯨꯛ ꯈꯔ ꯅꯣꯏꯕꯁꯦ
ꯑ ꯐꯦꯠ ꯍꯣꯏ ꯆꯨꯝꯃꯦ ꯑꯣꯛꯁꯥ ꯆꯥꯔꯗꯤ ꯐꯦꯠꯇꯤ ꯆꯥꯗꯤ ꯆꯥꯒꯗꯧꯕꯅꯦꯕ
ꯑ ꯑꯗꯣ ꯑꯩꯁꯨ
ꯈꯟꯕꯗꯣ
ꯎꯝ ꯑꯗꯣ ꯑꯩ ꯌꯥꯝ ꯆꯥꯅꯤꯡꯗꯦ ꯆꯥꯗꯤ ꯆꯥꯅꯤꯡꯉꯦ ꯑꯗꯣ ꯄꯤꯁ ꯑꯃ ꯑꯣꯔ ꯑꯅꯤ ꯆꯥꯔꯗꯤ ꯌꯥꯔꯦ ꯑꯩꯗꯤ ꯑꯗꯨꯏꯗꯤ ꯃꯥꯁꯜ ꯃꯁꯜꯗꯤ ꯌꯥꯝ ꯆꯥꯕ ꯉꯝꯃꯤ
ꯃꯁꯜ ꯃꯁꯜꯗꯤ ꯌꯥꯝꯟ ꯆꯥꯕ ꯉꯝꯃꯤ ꯁꯟꯗ ꯑꯣꯛ ꯀ ꯀꯔꯝꯕꯅ
ꯑꯩ ꯁꯟ ꯁꯟ ꯑꯅꯤꯃꯛ ꯍꯥꯎꯋꯤ ꯁꯟꯅꯗꯤ ꯈꯔ ꯍꯦꯟꯕ꯭ꯔꯥ ꯁꯟꯅ ꯈꯔ ꯍꯦꯟꯕ ꯃꯥꯜꯂꯤ
ꯆꯥ ꯑꯥ ꯁꯟꯁꯨ ꯍꯣꯏ ꯁꯟꯗꯤ ꯄꯥꯛ ꯆꯥꯕ ꯐꯪꯗꯦꯅꯦ ꯇꯥꯡꯅꯤꯅꯀꯣ
ꯑꯥꯎ ꯁꯟꯁꯦ ꯑꯩꯗꯤ ꯃꯔꯛ ꯃꯔꯛꯇ ꯏꯃꯥꯟꯅꯕꯒ ꯇꯧꯔꯒ ꯑꯊꯣꯡꯕ ꯑꯣꯏꯅ ꯂꯩꯔ ꯈꯔ ꯆꯥꯏ ꯊꯣꯡꯕꯗꯣ ꯐꯩꯇꯦ ꯀꯌꯥ ꯁꯟ ꯊꯣꯡꯕꯁꯦ
ꯑꯆꯥ ꯁꯟ ꯁꯟꯁꯥ ꯁꯟ ꯑꯁ ꯑꯗꯨ ꯍꯥꯏꯔꯒ ꯁꯟ ꯃꯅꯨꯡ ꯁꯥꯗꯣ
ꯑꯣ
ꯍꯥꯎꯕꯅꯦ
ꯑꯣ ꯍꯥꯎ
ꯍꯥꯎꯕꯅꯦ ꯍꯥꯎꯕꯅꯦ
ꯃꯅꯨꯡꯁꯥꯒꯨꯝꯕ ꯊꯣꯡꯕꯒꯗꯤ ꯍꯩꯇ꯭ꯔꯦ ꯑꯗꯨꯅ
ꯎꯝ ꯑꯣ ꯂꯩꯔꯒ ꯑꯩꯗꯤ ꯂꯩꯔꯒ ꯆꯥꯕꯁꯦ ꯈꯔ ꯃꯤꯅ ꯊꯣꯡꯉꯒ ꯌꯣꯝ ꯆꯥꯕꯁꯦ ꯊꯥꯎꯗꯨꯀꯣ ꯍꯣꯝ ꯏꯁꯇꯥꯜꯗꯣ ꯑꯩꯈꯣꯏꯗꯤ ꯇꯣꯉꯥꯜꯂꯛꯄꯅꯤꯅꯀꯣ ꯅꯣꯏꯗꯤ ꯈꯪꯗꯦ ꯑꯩꯈꯣꯏ ꯆꯤꯡ ꯀꯩꯅꯣꯔꯣꯝꯗꯗꯤ
ꯑꯗꯨꯏꯗꯤ ꯑꯥ ꯑꯗꯨꯋꯥꯏꯗꯤ ꯍꯩꯇꯦꯅ ꯀꯌꯥ ꯊꯣꯡꯕꯁꯦ
ꯎꯝ ꯆꯥꯕ ꯈꯛꯇꯅꯦꯕ
ꯑꯥ ꯊꯣꯡꯕꯒꯦꯁꯦ ꯀꯌꯥ ꯍꯩꯇꯦ
ꯉꯁꯤ ꯋꯦꯗꯔꯁꯦ ꯀꯃꯥꯏꯅ ꯇꯧꯒꯦ ꯅꯣꯏ ꯅꯣꯏꯔꯣꯝꯗꯨꯗꯤ
ꯑꯥ
ꯋꯦꯗꯔꯁꯦ ꯀꯃꯥꯏꯅ ꯇꯧꯒꯦ
ꯏꯁ ꯋꯦꯗꯔꯁꯦ ꯍꯧꯖꯤꯛ ꯅꯣꯡꯁꯦ ꯇꯥꯔ ꯂꯩꯔꯤ ꯀꯟꯅ ꯇꯥꯔꯤ ꯅꯣꯡꯁꯦ ꯍꯧꯖꯤꯛ
ꯑꯣ ꯀꯣꯏꯗꯤ ꯃꯥꯡꯉ ꯃꯥꯡꯉ ꯇ
ꯑꯗꯣ ꯇꯥꯔꯗꯤ ꯀꯟꯅ ꯇꯥꯕꯅ ꯐꯩ
ꯎꯝ
ꯁꯃꯥꯏꯅ ꯇꯞꯅ ꯇꯞꯅ ꯇꯥꯕꯁꯦ ꯁꯤ ꯅꯨꯡꯉꯥꯏꯇꯦ ꯒꯥꯔꯤ ꯊꯧꯕꯁꯨ ꯅꯨꯡꯉꯥꯏꯇꯦ
ꯑꯥ
ꯑꯗꯒꯤ ꯊꯕꯛ ꯑꯃ ꯆꯠꯊꯣꯛꯀꯦꯁꯨ ꯅꯨꯡꯉꯥꯏꯒꯦ ꯔꯦꯟ ꯀꯣꯜ ꯂꯤꯦꯛꯀꯦꯁꯨ ꯂꯤꯠ ꯁꯤꯔ ꯂꯤꯠꯂꯔꯣꯏꯁꯤꯔꯥ ꯁꯨ ꯈꯟꯕ ꯂꯤꯠꯂꯁꯨ ꯑꯃꯨꯛ ꯍꯨꯃꯥꯡ ꯁꯧꯕ ꯔꯦꯡꯀꯣꯔꯠꯁꯦ
ꯎꯝ
ꯍꯥꯏꯗꯤ ꯅꯣꯡꯁꯦ ꯀꯟꯅ ꯇꯥꯕ ꯅꯠꯇꯕꯅꯤꯅ ꯑꯗꯩ ꯅꯍꯥꯟꯋꯥꯔꯒ ꯑꯃꯨꯛ ꯀꯪꯈ꯭ꯔꯅꯤ ꯀꯪꯉꯒ ꯑꯃꯨꯛ ꯎꯐꯨꯟꯅ ꯑꯃꯨꯛ ꯊꯣꯛꯑꯅꯤ ꯑ ꯀꯟꯅ ꯇꯥꯔꯗꯤ ꯂꯩꯅꯥꯡꯗꯣ ꯆꯦꯟꯊꯈꯤꯗꯅ ꯗ꯭ꯔꯦꯟꯗ
ꯑ
ꯑꯣ ꯁꯤ ꯈꯨꯇꯥꯁꯤꯗꯤ ꯂꯩꯅꯥꯡꯁ ꯑꯣꯏꯅ ꯂꯝꯕꯤꯗ ꯑꯣꯏꯅ ꯄꯨꯊꯔꯛꯑꯦꯕ ꯂꯝꯕꯤꯗꯩ ꯄꯨꯊꯣꯛꯈꯤꯕ ꯅꯠꯇꯕ
ꯑꯥ ꯑꯥ ꯑꯥ ꯑꯆꯥ ꯑꯆꯥ ꯆꯨꯝꯃꯦ ꯆꯨꯝꯃꯦ ꯏꯇꯥꯎ ꯍꯥꯏꯁꯦ
ꯎꯝ
ꯑꯣ ꯍꯣꯏ ꯑꯩꯈꯣꯏꯗꯤ ꯃꯪꯂꯤ ꯃꯪꯂꯤ ꯇꯧꯕ ꯂꯩ ꯅꯣꯡꯃꯗꯤ ꯇꯥꯗꯕꯀꯣ ꯁꯤ ꯀ ꯑꯣꯏꯋꯦꯗꯔꯦ ꯑꯁꯤꯒꯨꯝꯕ ꯋꯦꯗꯔꯁꯦ ꯇꯨꯝꯃꯒ ꯃꯨꯚꯤ ꯌꯦꯡꯉꯒꯗꯤ ꯊꯋꯥꯏ ꯅꯨꯡꯉꯥꯏꯕ ꯋꯦꯗꯔꯅꯤꯅꯦ
ꯑꯥ
ꯃꯨꯚꯤꯒꯨꯝꯕꯗꯤ ꯌꯦꯡꯗ꯭ꯔꯣ ꯕ꯭ꯔꯥꯗꯔꯗꯤ
ꯌꯦꯡꯉ ꯑꯩ ꯃꯔꯛ ꯃꯔꯛꯇ ꯌꯦꯡꯉꯦ ꯌꯥꯝ ꯇꯣꯏꯅ ꯌꯦꯡꯕꯗꯤ ꯁꯪꯗ꯭ꯔꯦ ꯍꯧꯖꯤꯛꯀꯥꯟꯁꯦ
ꯎꯝ ꯏꯪꯂꯤꯁꯤꯂꯝ ꯐꯖ ꯐꯖꯕ ꯌꯥꯎꯕꯅꯤꯍꯦ ꯌꯦꯡꯁꯜꯂꯋꯦ ꯑꯅꯧ ꯑꯅꯧꯕ ꯊꯣꯛꯄ
ꯍꯟꯗꯛꯁꯦ ꯈꯔ ꯊꯕꯛ ꯈꯔ ꯆꯤꯟꯕ ꯑꯗꯨꯅꯅꯤ ꯑꯩꯁ ꯌꯦ ꯌꯦꯡꯉꯦ ꯑꯗꯝ ꯑꯦꯅꯤꯃꯦꯒꯨꯝꯕꯗꯤ ꯌꯦꯡꯕ꯭ꯔꯥ
ꯑꯩ ꯌꯦꯡꯉꯦ ꯑꯦꯅꯤꯃꯦ ꯄꯥꯝꯃꯦ
ꯑꯦꯅꯤꯃꯦꯁꯤ ꯅꯨꯡꯉꯥꯏ ꯌꯦꯡꯕ
ꯃꯤꯦꯟ ꯋꯥꯥꯏ ꯖꯄꯅꯤꯁ ꯑꯦꯅꯤꯃꯤꯀꯣ
ꯑꯥ
ꯀꯩ ꯀꯩꯅꯣ ꯅꯪ ꯌꯦꯡꯉꯤꯁꯦ
ꯑꯗꯣ ꯍꯧꯖꯤꯛꯀꯥꯟ ꯊꯕꯛ ꯆꯤꯜꯂꯛꯄꯁꯤꯗꯅꯦ ꯒꯦꯝꯗ ꯌꯥꯝ ꯌꯦꯡꯅꯤꯡꯕ ꯒꯦꯝꯖꯨ ꯁꯥꯟꯅꯅꯤꯡꯉꯤ ꯁꯤꯃꯥꯖꯨ ꯌꯦꯡꯅꯤꯡꯉꯤ ꯑꯦꯅꯤꯃꯦꯖꯨ ꯌꯦꯡꯅꯤꯡꯉꯤ ꯊꯥꯕꯛꯁꯤ ꯍꯦꯛꯇ ꯁꯪꯗꯕ ꯄꯥꯥꯏꯔꯣꯇꯤꯗꯤ ꯊꯕꯛꯇ ꯄꯤꯗ ꯌꯥꯗꯕꯅꯤꯅ
ꯃꯥꯅꯦ ꯃꯥꯅꯦ
ꯑꯗꯩ ꯉꯥꯛ ꯄꯣ ꯊꯥꯒꯦ ꯇꯧꯕꯗꯨꯖꯨ ꯊꯕꯛ ꯑꯃꯃꯨꯛ ꯇꯧꯁꯜꯂꯦ
ꯑꯥ
ꯑꯗꯨꯅ ꯁꯪꯗ꯭ꯔꯦ
ꯁꯪꯗ꯭ꯔꯦꯕ ꯎꯝ
ꯑꯥ ꯇꯨꯝꯕꯕꯨꯛ ꯁꯪꯖꯜꯂꯛꯇ꯭ꯔꯕꯅꯤ ꯇꯧꯔꯤꯁꯦ
ꯎꯝ
ꯇꯨꯝꯕꯕꯧ ꯇꯅꯦ ꯑꯃ ꯃꯪ ꯃꯪꯗ ꯐꯥꯎꯕ ꯊꯕꯛ ꯆꯤꯟꯕꯒꯤ ꯋꯈꯜꯗꯗ ꯈꯜꯂꯩꯔꯕꯅꯤ ꯇꯧꯔꯤꯁꯦ
ꯎꯝ ꯊꯕꯛ ꯆꯤꯟꯕ ꯅꯨꯡꯉꯥꯏꯕꯅꯤꯗ
ꯑꯣ ꯑꯩꯖꯨ ꯖꯤꯝꯒꯖꯦ ꯈꯔ ꯈꯔ ꯆꯠꯂꯝꯕꯅꯦ ꯑꯗꯣ ꯍꯧꯖꯤꯛꯀꯥꯟꯗꯤ ꯆꯠꯄ ꯁꯪꯗ꯭ꯔꯦ ꯖꯤꯝꯁꯨ ꯏꯌꯥꯡꯒ ꯂꯣꯏ ꯀꯡꯖꯟꯒꯔꯦ ꯑꯩꯗꯤ ꯖꯤꯝ ꯂꯦꯞꯄꯗꯤ ꯌꯥꯝ ꯊꯨꯅ ꯍꯜꯂꯦꯕ ꯃꯁꯜ ꯃꯥꯁꯁꯦ
ꯑꯥ ꯆꯥꯕ ꯊꯛꯄ ꯑꯃꯨꯛ ꯍꯜꯂꯦ ꯗꯤ ꯑꯗꯨꯝ ꯐꯖꯅ ꯑꯗꯨꯝ ꯍꯟꯕꯅꯤꯅ ꯑꯩꯖꯨ ꯊꯥ ꯃꯔꯤꯁꯦ ꯑꯃꯨꯛꯀ ꯀꯩꯅꯣ ꯒꯦꯞ ꯂꯩꯅꯕꯀꯣ ꯑꯗꯨꯒꯤ ꯑꯅꯝꯕ ꯑꯗꯨꯝ ꯃꯥꯡꯉꯦꯕ
ꯑꯩꯁꯨ ꯃꯥꯏ ꯊꯥ ꯑꯃꯒ ꯂꯦꯞꯄꯗꯤ ꯑꯗꯨꯝ ꯍꯟ ꯃꯥꯡꯉꯦ ꯑꯩꯁꯨ ꯊꯥ ꯑꯃꯒꯁꯦ ꯌꯥꯝ ꯌꯥꯝꯒꯔꯦ ꯑꯩꯉꯣꯟꯗꯗꯤ ꯑꯗꯥꯥ ꯏꯁꯥ ꯈꯤꯇꯪ ꯅꯨꯡꯉꯥꯏꯇ꯭ꯔꯗꯤ ꯑꯗꯨꯝ
ꯑ ꯅꯥꯕꯨꯅꯥꯔꯗꯤ ꯍꯥ
ꯎꯝ ꯄꯥꯝꯃꯨꯕꯅꯦ ꯊꯥ ꯃꯔꯤ ꯃꯪꯉꯥ ꯆꯪꯈꯩ ꯁꯥꯟꯅꯅꯤ ꯇꯦꯟ ꯗꯦꯁ ꯇꯨꯋꯦꯟꯇꯤ ꯗꯦꯁꯇ ꯂꫭꯏ ꯃꯥꯡꯈꯤꯅꯤ
ꯅꯣꯏ ꯄꯔꯁꯣꯅꯦꯜ ꯇ꯭ꯔꯦꯅꯔ ꯂꯧꯕ ꯅꯠꯇ꯭ꯔꯣ ꯅꯣꯏꯗꯤ
ꯑꯣ ꯄꯔꯁꯣꯅꯦꯜ ꯇ꯭ꯔꯦꯅꯔ ꯂꯧꯋꯦ ꯑꯁ ꯃꯥꯥꯅ ꯂꯥꯛꯅꯕꯖꯤꯗꯤ ꯂꯥꯛꯅꯕꯖꯤꯗꯤ ꯄꯨꯟꯁꯤꯒꯤ ꯊꯥꯡꯒꯠꯇ꯭ꯔꯤꯕ ꯑꯔꯨꯝ ꯑꯔꯨꯝꯕ ꯂꯣꯏ ꯊꯥꯡꯒꯠꯍꯜꯂꯦ ꯉꯝꯃꯣꯏ ꯍꯥꯏꯔꯒꯖꯨ ꯉꯝꯗ ꯌꯥꯔꯣꯏ ꯍꯥꯏ ꯕꯦꯟ ꯄ꯭ꯔꯦꯁꯇꯕꯨ ꯑꯩꯠꯇꯤ ꯀꯦꯖꯤꯒ ꯄꯤꯜꯍꯜꯂꯦ ꯀꯥꯏꯔꯦ ꯑꯁ ꯀꯥꯏ ꯋꯥꯏꯌꯦ ꯀꯥꯏꯗꯩꯩ ꯑꯗꯣ ꯑꯩꯕꯨꯗꯤ ꯄꯦꯟ ꯄ꯭ꯔꯦꯁꯀꯨꯝꯕ ꯏꯟꯕꯁꯦ ꯈꯔ ꯅꯨꯡꯉꯥꯏꯌꯦꯕ ꯑꯗꯣ ꯂꯨꯝꯕ ꯍꯦꯟꯃꯟꯕ ꯒꯤ ꯋꯥꯕ ꯃꯤ ꯃꯤꯒꯤ ꯄꯥꯝꯖꯕ ꯑꯦꯛꯁꯔꯁꯥꯏꯁ ꯍꯥꯏꯕ ꯑꯃ ꯂꯩꯗꯅ ꯑꯩꯅ ꯕꯦꯟ ꯄ꯭ꯔꯦꯁꯀꯨꯝꯕꯁꯦ ꯈꯔ ꯄꯥꯝꯃꯦ ꯑꯗꯨꯒ ꯑꯩꯅ ꯈ꯭ꯋꯥꯏ ꯇꯟꯕꯅ ꯂꯦꯛꯀꯤ ꯑꯦꯛꯁꯔꯁꯥꯏ ꯑꯃ ꯂꯣꯏ ꯇꯜꯂꯦ
ꯑꯥ ꯍꯣꯏ ꯍꯣꯏ ꯂꯦꯛꯇꯤ ꯑꯁ ꯑꯩꯁꯨ ꯇꯜꯂꯦ
ꯂꯦꯛꯁꯨ ꯁꯥꯟꯅꯗꯕ ꯌꯥꯗꯕ ꯑꯩꯗꯣ ꯂꯦꯛꯁꯦ ꯌꯥꯝ ꯁꯣꯜꯂꯦꯕ ꯑꯩꯈꯣꯏ ꯁꯥꯟꯅꯅꯤꯡꯖꯦ ꯑꯀꯟꯕꯖꯦ ꯈꯠꯇꯅꯦꯕ ꯑꯩꯈꯣꯏ ꯁꯥꯟ
ꯂꯦꯛ ꯂꯦꯛꯅ ꯑꯩꯁꯨ ꯁꯣꯜ ꯂꯦ ꯑꯩ ꯏꯃꯥꯟꯅꯕ ꯂꯩꯕ ꯑꯩꯉꯣꯟꯗꯒꯤ ꯑꯗꯨꯝ ꯄꯤꯛꯑꯦꯕꯀꯣ
ꯑꯥꯎ
ꯃꯥꯖꯨ ꯑꯁ ꯑꯁ ꯈꯣꯡ ꯈꯣꯡ ꯂꯣꯝꯗꯗꯤ ꯌꯥꯝ ꯀꯟꯕ ꯃꯥꯁꯦ ꯑꯩꯩꯅ ꯑꯄꯔꯗ ꯑꯃꯨꯛ ꯀꯟꯕꯀꯣ ꯈꯣꯡꯅ ꯀꯦꯖꯤ ꯆꯅꯤꯒ ꯐꯥꯎ ꯀꯩꯅꯣ ꯉꯝꯃꯤꯅꯦ ꯃꯣꯏꯗꯤ ꯀꯃꯥꯏꯅ ꯇꯧꯔꯤꯅꯣ ꯈꯪꯗꯦ
ꯌꯥꯝ ꯀꯟꯕꯥ ꯖꯥꯠꯅꯤ ꯃꫭꯏꯖꯦ
ꯃꯤ ꯇꯦꯟꯖꯨ ꯇꯦꯜꯂꯒ ꯎꯝ ꯀꯜꯂꯦ ꯃꯣꯏꯗꯤ
ꯑꯁ ꯑꯩꯖꯨ ꯉꯝꯗꯦ ꯈꯣꯡꯗꯤ ꯑꯗꯣ ꯑꯁ ꯅꯝꯗꯅ ꯑꯗꯨꯝ ꯇꯧꯍꯜꯂꯦ ꯑꯗꯨꯒ ꯂꯦ ꯗꯦ ꯇꯥꯕꯁꯦꯃ ꯑꯗꯨꯝ ꯏꯁꯇꯤꯌꯔ ꯀꯨꯝꯊꯕ ꯉꯝꯗ꯭ꯔꯦ ꯑꯗ ꯆꯠꯄꯒꯖꯦ ꯑꯗꯨꯝ ꯀꯨꯜꯂꯒ ꯆꯠꯂꯦ
ꯎꯝ ꯍꯥꯟꯅ ꯇꯧꯕ ꯃꯇꯝꯗꯤ ꯑꯁ ꯅꯨꯃꯤꯠ ꯑꯃ ꯅꯤ ꯂꯦꯡꯕ ꯌꯥꯗꯝꯅꯤꯍꯦ ꯈꯣꯡꯁꯅꯕꯁꯦ
ꯅꯈꯣꯏ ꯇ꯭ꯔꯦꯅꯔꯗꯨꯖꯨ ꯈꯔ ꯁꯥꯊꯤꯑꯦꯕ ꯈꯔ ꯁꯊꯤꯕ ꯍꯦꯜ ꯑꯥꯎ ꯅꯝꯐꯨꯗ ꯑꯗꯨꯝ ꯇꯧꯍꯟꯕꯗꯣ ꯉꯝꯗꯦ ꯍꯥꯏꯔꯖꯨ ꯑꯗꯨꯝ ꯉꯝꯗꯕ ꯌꯥꯔꯣꯏ ꯍꯥꯏꯕꯗꯣ ꯇꯧꯋꯦꯕ
ꯃꯣꯏꯒꯤ ꯃꯣꯏ ꯑꯗꯨꯃꯥꯏꯅ ꯇꯧꯔꯗꯤ ꯌꯥꯗꯕꯀꯣ ꯍꯥꯏꯕꯗꯤ ꯊꯣꯛꯇꯕꯅꯦꯕ ꯑꯗꯨꯃꯥꯏꯅ ꯇꯧꯕꯗꯗꯤ
ꯑꯣ
ꯑꯩꯈꯣꯏ ꯇ꯭ꯔꯦꯅꯔ ꯁꯨꯃꯥꯏ ꯇꯧ ꯌꯦ ꯃꯥꯟꯅꯩꯕ
ꯎꯝ ꯑꯗꯣ ꯑꯁ ꯑꯗꯨ ꯑꯣꯏꯗꯤꯝ ꯀꯩꯅꯣ ꯃꯤꯁꯇꯔꯒ ꯊꯣꯛꯅꯕ ꯁꯥꯟꯅꯕ ꯅꯠꯇꯦꯕ ꯁꯨꯝ ꯕꯣꯗꯤꯗꯨ ꯐꯤꯠ ꯑꯣꯏꯅꯕ ꯁꯥꯟꯅꯖꯕꯅꯦꯕ ꯑꯗꯨꯗ ꯀꯗꯥꯏꯗꯒꯤ
ꯎ ꯃꯣꯏꯗꯤ ꯕꯣꯗꯤ ꯕꯤꯜꯗꯔ ꯄ꯭ꯔꯣꯐꯦꯁꯅꯦꯜ ꯇꯥꯏꯞ ꯇꯧꯍꯟꯕ꯭ꯔꯕ
ꯑꯗꯨꯏ ꯃꯑꯣꯡꯗ ꯇꯧꯁꯜꯂꯛꯑꯦ ꯑꯩꯉꯣꯟꯗ ꯀꯥꯏꯗꯒꯤ
ꯕꯣꯗꯤ ꯕꯤꯜꯗꯤꯡ ꯚꯥꯏ ꯏꯁꯥ ꯈꯛꯇ ꯐꯤꯠꯅꯦꯁꯁꯨ ꯅꯠꯇꯕ ꯏꯁꯇ꯭ꯔꯦꯁ ꯀꯨꯝꯕꯗꯣ
ꯎꯝ
ꯋꯥꯈꯜ ꯑꯣꯕꯔ ꯊꯤꯡꯀꯤꯡꯒꯨꯝꯕ ꯌꯥꯝ ꯇꯧꯕ ꯑꯗꯨ ꯇꯨ ꯃꯥꯡꯍꯜꯂꯦꯕ ꯑꯦꯛꯁꯔꯁꯥꯏꯖ ꯑꯦꯛꯁꯁꯥꯏꯁ ꯇꯧꯕꯁꯦ ꯌꯨꯝꯗ ꯑꯗꯨꯝ ꯀꯩꯅꯣ ꯂꯩꯔ ꯂꯩ ꯗꯤ ꯑꯁ ꯋꯥꯈꯜꯅꯤ ꯖꯥꯠꯖꯥꯠ ꯊꯣꯛꯄꯅꯦꯕ
ꯑꯥꯎ
ꯅꯠꯇ꯭ꯔꯣ
ꯃꯥ ꯑꯗ ꯈꯪꯗꯦ ꯍꯧꯖꯤꯛ ꯃꯇꯝꯗꯤ ꯏꯁꯇ꯭ꯔꯦꯁ ꯉꯥꯛꯇ ꯉꯥꯏꯔꯦꯗ ꯏꯁꯇ꯭ꯔꯦꯁꯁꯦ ꯌꯥꯝ ꯂꯩꯔꯦ ꯍꯧꯖꯤꯛ ꯃꯇꯝꯗ
ꯑꯗꯨꯅ ꯇꯦꯛꯁꯥꯁꯦ ꯈꯒ ꯇꯧꯕ ꯐꯩ ꯑꯩ ꯍꯧꯖꯤꯛꯇꯤ ꯖꯤꯝꯗꯤ ꯆꯠꯇ꯭ꯔꯦ ꯑꯥꯎ ꯂꯝꯖꯦꯜ ꯈꯥ ꯒꯥ ꯆꯦꯜꯂꯦ
ꯥ ꯑ ꯐꯩ ꯑꯗꯨꯅ
ꯑ ꯏꯁꯇ꯭ꯔꯦꯡ ꯈꯛ ꯇꯥꯟꯕ ꯑꯣꯏꯅꯃꯛ
ꯑꯥ ꯑꯥ ꯑꯥ ꯑꯥ ꯏꯇꯥꯎ ꯑꯗꯨꯗꯤ ꯀꯩꯅꯣ ꯍꯣꯏ ꯍꯣꯏ ꯊꯝꯈꯤꯀꯣ ꯑꯧ ꯍꯣꯏ ꯍꯣꯏ ꯐꯔꯦ ꯐꯔꯦ